ꯇꯣ ꯏꯇꯥꯎ
ꯑꯣ ꯇꯔꯥꯕꯣ ꯚꯥꯏ
ꯑꯧ ꯇꯥꯏꯌꯦ ꯇꯥꯏꯌꯦ ꯍꯧꯖꯤꯛ ꯍꯧꯖꯤꯛꯁꯤꯕ ꯀꯃꯥꯏ ꯀꯃꯥꯏꯅ ꯇꯧꯔꯤꯒꯦ ꯅꯨꯡꯉꯥꯏꯔꯤꯕꯣ
ꯑꯁ ꯑꯣꯟꯊꯣꯛꯣꯄꯅꯤꯗ ꯚꯥꯏ ꯑꯩ ꯂꯩꯔꯤꯕ ꯃꯑꯣꯡꯁꯤꯕꯨ ꯏꯇꯥꯎ ꯈꯪꯅꯤꯡꯕ꯭ꯔꯅꯦ ꯇꯧꯔꯤꯁꯤꯕꯣ
ꯌꯥꯔꯦ ꯋꯥꯀꯣꯏ ꯁꯨꯔꯅꯨ ꯋꯥꯀꯣꯏ ꯁꯨꯔꯅꯨ ꯏꯇꯥꯎ ꯌꯥꯔꯦ ꯀꯃꯥꯏ ꯀꯃꯥꯏꯅ ꯇꯧꯔꯤꯒꯦ ꯅꯨꯡꯉꯥꯏꯔꯤꯕꯣ
ꯑꯁ ꯀꯔꯤꯁꯨ ꯇꯧꯅꯤꯡꯉꯥꯏ ꯂꯩꯇꯦꯗ ꯂꯥꯏꯔꯤꯛ ꯍꯥꯏꯅ ꯇꯝꯕ ꯂꯣꯏꯁꯤꯟ ꯆꯠꯂꯦ ꯀꯩꯗꯤ ꯎꯄꯥꯏꯂꯩ ꯃꯈꯥ ꯊꯕꯛ ꯇꯧꯔꯣ ꯑꯗꯨꯕꯨꯁꯨ ꯍꯧꯖꯤꯛꯀꯥꯟꯗꯤ ꯄꯩꯁꯥ ꯄꯤꯗ꯭ꯔꯗꯤ ꯊꯕꯛꯁꯨ ꯑꯃꯠꯇ ꯆꯪꯕ ꯌꯥꯗ꯭ꯔꯦ ꯑꯗꯨꯅ ꯌꯥꯅ ꯌꯥꯅꯕ ꯌꯥꯡꯉꯒꯦ
ꯑꯣ ꯏꯇꯥꯎꯕ ꯑꯣ ꯅꯨꯡꯉꯥꯏꯔꯤꯑꯦ ꯅꯨꯡꯉꯥꯏꯔꯤꯌꯦ ꯏꯇꯥꯎꯕ ꯑꯉꯥꯡ ꯈꯔ ꯇꯨꯏꯁꯟꯅ ꯍꯦꯛ ꯇꯧꯕꯗꯨꯕꯨ ꯇꯧꯔꯤꯕ꯭ꯔꯣ ꯑꯩꯁꯨ ꯏꯆꯥꯅꯨꯄꯤꯁꯦ ꯊꯥꯔꯛꯁꯤꯔꯅ ꯈꯜꯂꯤꯍꯦ
ꯑꯥ ꯑꯉꯥꯡ ꯂꯥꯏꯔꯤꯛ ꯇꯥꯛꯄꯁꯦ ꯀꯩꯅꯣ ꯇꯧꯋꯦ ꯑꯥ ꯍꯟꯗꯛꯁꯦ ꯑꯩꯒꯤ ꯊꯥꯏꯅꯒꯤ ꯏꯁꯥ ꯅꯨꯡꯉꯥꯏꯇꯕꯤꯗꯣ ꯑꯗꯨꯗꯣ ꯈꯔ ꯀꯩꯅꯣ ꯇꯧꯔꯛꯇꯨꯅ ꯑꯩꯁꯦ ꯍꯟꯗꯛꯁꯦ ꯑꯅꯥꯕ ꯈꯔ ꯈꯔ ꯌꯦꯡꯕ ꯈꯔꯒ ꯆꯠꯂꯤꯌꯦ ꯃꯥꯏꯕꯗ ꯑꯗꯣ ꯈꯤꯇꯪ ꯐꯒꯠꯂꯛꯄꯒ ꯑꯩꯁꯦ ꯑꯩ ꯑꯉꯥꯡ ꯑꯉꯥꯡꯁꯤꯡ ꯈꯔꯗꯤ ꯀꯟꯕꯅꯦ ꯑꯗꯣ ꯀꯩꯒꯨꯝꯕ ꯍꯧꯇꯥꯥꯔꯒꯗꯤ ꯑꯩ ꯏꯇꯥꯎꯗ ꯁꯣꯏꯗꯅ ꯍꯥꯏꯔꯛꯦ ꯄꯤꯔꯛꯀꯦ ꯏꯇꯥꯎ
ꯑꯣ ꯍꯣꯏ ꯑꯗꯨꯕꯨꯗꯤ ꯏꯇꯥꯎ ꯑꯗꯨꯅꯦ ꯅꯪꯕꯨ ꯍꯧꯖꯤꯛ ꯍꯧꯖꯤꯛꯄꯣ ꯍꯣꯁꯄꯤꯇꯥꯜ ꯆꯠꯄ ꯑꯅꯥ ꯑꯌꯦꯛ ꯌꯥꯎꯕ ꯈꯣꯠꯄ ꯇꯧꯔꯤꯗꯨꯕꯨ ꯍꯣꯁꯄꯤꯇꯥꯜꯗ ꯆꯠꯄ꯭ꯔꯣ
ꯆꯠꯇ꯭ꯔꯦꯗꯤ ꯏꯇꯥꯎ ꯍꯧꯖꯤꯛꯀꯥꯟꯁꯤ ꯀꯩꯅꯣ ꯇꯧꯔꯦꯗ ꯑꯩꯗꯤ ꯑꯩ ꯍꯥꯟꯅꯒꯤ ꯑꯩꯒꯤ ꯏꯄꯥ ꯏꯄꯨꯁꯤꯡꯗꯨꯗꯤ ꯑꯥ ꯃꯥꯏꯕ ꯍꯥꯏꯁꯤꯗ ꯄꯨꯔꯥ ꯀꯩꯅꯣ ꯇꯧꯈ꯭ꯔꯦ ꯊꯥꯖꯕꯤꯗꯤ ꯑꯥ ꯌꯧꯈ꯭ꯔꯕꯅꯤꯅ ꯆꯠꯇꯔꯦꯗ ꯏꯇꯥꯎ ꯑꯩ ꯑꯩ ꯃꯥꯏꯕꯗꯨꯅ ꯍꯣꯠꯅꯔꯦ ꯑꯩꯒꯤ ꯋꯥꯈꯜꯅꯔ ꯀꯩꯅꯣ ꯑꯩꯁꯨ ꯆꯥꯟꯅꯕ꯭ꯔꯅ ꯍꯦꯛꯇ ꯈꯟꯕ ꯑꯗꯨꯅ ꯑꯩ ꯁꯤꯗ ꯑꯣꯏꯅ ꯍꯣꯠꯅꯔꯦ ꯏꯇꯥꯎ ꯑꯩ ꯀꯩꯝ ꯆꯠ ꯇꯔꯦ ꯐꯁꯨ ꯐꯒꯠꯄꯀꯣ
ꯎꯝ ꯑꯗꯨꯅꯦ ꯏꯇꯥꯎ ꯍꯟꯗꯛꯁꯦ ꯍꯟꯗꯛꯁꯦ ꯑꯥ ꯅꯨꯡꯉꯥꯏꯐꯝ ꯈꯪꯗ꯭ꯔꯗꯤ ꯑꯦ ꯑꯗꯣ ꯏꯇꯥꯎ ꯅꯪꯁꯦ ꯀꯔꯤꯒꯤ ꯑꯣꯏꯅꯅꯣ ꯅꯁꯥ ꯉꯝꯗꯦ ꯍꯥꯏꯗꯨꯕ ꯍꯧꯖꯤꯛ ꯍꯧꯖꯤꯛꯁꯤꯕꯣ
ꯑꯁ ꯅꯍꯥꯟꯋꯥꯏ ꯀꯩꯅꯣ ꯇꯧꯈꯤꯕꯗꯨꯅꯤꯗꯤꯇꯣ ꯑꯥ ꯊꯥꯏꯅꯗꯤ ꯃꯊꯣꯡꯁꯦ ꯆꯥꯔꯛꯇꯕꯅꯤꯅ ꯑꯩꯈꯣꯏꯒꯤ ꯊꯥꯏꯅ ꯎ ꯄꯥꯝꯕꯤ ꯕꯤ ꯑꯃ ꯍꯧꯔꯝꯕꯗꯨꯣ ꯑꯗꯨꯗ ꯅꯍꯥꯟꯋꯥꯏ ꯑꯦ ꯇꯥꯔꯛꯑꯦ ꯈꯣꯠꯂꯦꯅ ꯇꯧꯔꯒ ꯌꯥꯡꯂꯦꯟ ꯁꯔꯨꯗ ꯈꯔ ꯇꯦꯛꯀꯦ ꯈꯣꯠꯀꯦꯅ ꯇꯧꯈꯤꯕꯗꯣ ꯑꯗꯨꯒꯤ ꯅꯣꯡꯊꯤ ꯅꯣꯡ ꯍꯦꯛ ꯃꯪꯕꯒ ꯍꯦꯛꯇ ꯐꯨꯠꯇꯣꯔꯛꯄ ꯍꯦꯛꯇ ꯐꯨꯠꯇꯣꯔꯛꯄ ꯑꯁ ꯑ ꯑꯗꯨꯅꯤꯅꯦ ꯇꯥꯎꯑꯣꯣ
ꯑꯣ ꯑꯣ ꯑꯣ ꯑꯗꯨꯗꯤ ꯌꯦꯡꯉꯒꯁꯨ ꯐꯖꯖꯅꯤ ꯏꯇꯥꯎ ꯑꯗꯣ ꯉꯁꯤꯕꯨ ꯀꯔꯤ ꯃꯊꯦꯜ ꯆꯥꯔꯒꯦ
ꯃꯊꯦꯜꯁꯦ ꯏꯇꯥꯎ ꯆꯥꯛꯈꯨꯝꯁꯦ ꯑꯩꯅ ꯆꯪꯗ꯭ꯔꯅꯤꯅ ꯀꯩꯅꯣ ꯏꯃꯥꯅ ꯉꯁꯥꯏ ꯀꯩꯅꯣꯗꯤ ꯊꯣꯡꯅꯤ ꯍꯥꯏꯒꯤꯈꯤꯕꯅꯦ ꯀꯩ ꯍꯥꯏ ꯇꯔꯦ ꯑꯩꯈꯣꯏꯒꯤ ꯍꯤꯡꯒꯣꯜꯗ ꯍꯧꯕ ꯑꯩ ꯃꯃꯤꯡꯗꯣ ꯈꯪꯗ꯭ꯔꯦꯕꯀꯣ ꯀꯩꯅꯣꯗꯣ ꯌꯦꯂꯥꯡ ꯍꯥꯏꯕ꯭ꯔ ꯀꯩꯅꯣ
ꯑꯣ ꯌꯦꯂꯪ ꯌꯦꯂꯪ
ꯑꯥ ꯑꯥ ꯑꯥ ꯑꯗꯨ ꯑꯗꯨ ꯇꯧꯒꯦ ꯑꯗꯣ ꯀꯩꯅꯣꯒꯤ ꯏꯇꯥꯎꯒꯤ ꯄꯨꯟꯁꯤꯁꯦ ꯀꯃꯥꯏ ꯀꯃꯥꯏ ꯂꯤꯜꯂꯤꯒꯦ ꯀꯃꯥꯏ ꯇꯧꯔꯤꯒꯦ ꯊꯥꯏꯅꯒꯤ ꯇꯧꯁꯤ ꯌꯥꯝ ꯌꯥꯝꯅ ꯅꯨꯡꯉꯥꯏꯈꯤꯕꯅꯦ ꯍꯧꯖꯤꯛꯅ ꯀꯃꯥꯏ ꯀꯃꯥꯏ ꯇꯧꯔꯤꯒꯦ ꯏꯇꯥꯎꯕ
ꯑꯁ ꯏꯆꯥꯎ ꯍꯥꯟ ꯍꯥꯟꯅꯗꯒꯤꯗꯤ ꯍꯟꯗꯛꯅ ꯈꯔ ꯋꯥꯕꯔꯣ ꯇꯧꯤꯅꯦ ꯏꯆꯥꯎ ꯏꯇꯥꯎ ꯑꯩꯈꯣꯏꯁꯨ ꯍꯟꯗꯛꯁꯦ ꯑꯗꯨ ꯑꯣꯏꯗꯤ ꯑꯗꯨꯝ ꯌꯥꯅ ꯌꯥꯅꯕ ꯍꯤꯡꯉꯤ ꯍꯥꯏꯇꯥꯔꯦꯗ ꯑꯗꯣ ꯑꯗꯨꯝ ꯋꯥꯏ ꯍꯥꯏꯕ ꯌꯥꯗꯃꯤꯟꯅ ꯏꯇꯥꯎ ꯑꯗꯨꯝ ꯅꯨꯡꯉꯥꯏꯔꯤ ꯍꯥꯏꯇꯥꯔꯦꯗꯅ ꯑ ꯑꯗꯨꯅꯤ ꯏꯇꯥꯎꯁꯨ ꯎꯗꯕ ꯀꯨꯏꯔꯦ ꯑꯥ ꯑꯗꯣ ꯉꯔꯥꯡ ꯅꯍꯥꯟꯇꯁꯨ ꯀꯩꯅꯣ ꯇꯧꯈꯤꯕꯗꯣ ꯑꯩꯁꯨ ꯑꯅꯥ ꯑꯌꯦꯛ ꯀꯩꯅꯣ ꯇꯧꯗꯅ ꯑꯩꯁꯨ ꯐꯒꯠꯂꯛꯄꯗ ꯉꯥꯏꯔꯤ ꯑꯗꯨꯅꯦ ꯑꯩꯁꯨ ꯈꯔ ꯐꯒꯠꯂꯛꯄ ꯏꯇꯥꯎꯗ ꯐꯣꯟ ꯇꯧꯖꯔꯛꯏꯁꯦ ꯑꯉꯥ ꯁꯤꯡꯖꯨ ꯏꯇꯥꯎꯁꯨ ꯍꯥꯟꯅ ꯇꯨꯏꯁꯟ ꯏꯇꯥꯎꯁꯨ ꯍꯥꯟꯅ ꯑꯉꯥꯡ ꯈꯔ ꯇꯨꯏꯁꯟ ꯇꯧꯋꯦꯅ ꯇꯥꯕꯒꯨꯝ ꯂꯥꯛꯄꯒꯨꯝ ꯇꯧꯗꯨꯗꯅꯦ ꯑꯩꯅ ꯑꯉꯥꯡ ꯇꯨꯏꯁꯟ ꯇꯥꯔꯛꯀꯦꯅ ꯍꯥꯏꯔꯤꯁꯦ ꯏꯇꯥꯎ꯫
ꯏꯍꯦꯍ ꯑꯗꯨꯗ ꯍꯥꯏꯔꯒ ꯀꯔꯤꯅꯣ ꯑꯩꯗꯤ ꯄꯥꯎ ꯀꯔꯤꯝ ꯇꯥꯗ꯭ꯔꯦꯅ ꯀꯩꯅꯣ ꯑꯩꯅ ꯆꯠꯊꯣꯛꯇꯕꯩꯔ ꯀꯩꯅꯣ ꯀꯩꯅꯣ ꯏꯇꯥꯎ ꯉꯝꯗꯦ ꯍꯥꯏꯁꯤꯕꯨ ꯑꯩ ꯄꯥꯎꯁꯦ ꯑꯩꯗꯤ ꯐꯅ ꯂꯧꯗꯤ ꯂꯧꯕꯅꯤꯗꯣ ꯏꯇꯥꯎꯒꯤꯁꯦ ꯀꯔꯤꯅꯣ ꯏꯇꯧ ꯀꯔꯤ ꯑꯣꯏꯅꯣ
ꯑꯣ ꯑꯩꯁꯦ ꯑ ꯌꯥꯝ ꯍꯦꯟꯅ ꯑꯇꯩ ꯑꯇꯩꯒꯤ ꯅꯠꯇꯦꯗ ꯑꯩꯇꯥꯎ ꯆꯥꯕ ꯊꯛꯄꯗ ꯈꯔ ꯍꯦꯟꯖꯤꯟꯕꯅꯤ ꯍꯥꯏꯗꯦꯔ ꯀꯩꯗꯧꯕꯅꯤ ꯍꯥꯏꯗꯦꯔ ꯈꯪꯗꯦꯗ ꯂꯣꯛ ꯂꯩꯔꯣꯍꯣ ꯐꯥꯏꯕꯍꯣ ꯇꯧꯗꯅ ꯍꯥ ꯑꯗꯨ ꯈꯔ ꯀꯨꯜꯂꯨꯔꯦꯅꯦꯍꯦ ꯏꯇꯥꯎ
ꯏꯍꯦꯍꯦ ꯑꯣꯟꯊꯣꯛꯄꯅꯤꯗ ꯑꯗꯣ ꯒꯨꯂꯤ ꯅꯨꯡꯗꯤ ꯆꯥꯔꯤꯕ꯭ꯔꯣ ꯀꯃꯥꯏꯅ ꯇꯧꯕꯤꯒꯦ ꯍꯧꯖꯤꯛꯀꯥꯟꯁꯤꯕꯨ꯫
ꯑꯣ ꯑꯗꯨꯅꯤ ꯏꯇꯥꯎ ꯏꯇꯥꯎ ꯑꯗꯨꯅꯤ ꯍꯛꯆꯥꯡꯁꯦ ꯈꯔ ꯅꯨꯡꯉꯥꯏꯔ ꯐꯒꯅꯤ ꯏꯇꯥꯎꯗ ꯐꯣꯟ ꯇꯧꯖꯔꯛꯏꯁꯦ ꯍꯧꯖꯤꯛ ꯑꯗꯨꯅꯅ ꯍꯥꯟꯅ ꯍꯥꯟꯅꯁꯨ ꯑꯥ ꯑꯩꯈꯣꯏ ꯑꯍꯟꯁꯤꯡ ꯂꯩꯇꯕꯗꯒꯤꯗꯤ ꯃꯥ ꯂꯥꯏꯌꯦꯡꯕꯗ ꯄꯩꯁꯥꯁꯨ ꯃꯌꯥꯝ ꯂꯣꯏꯔꯦ꯫ ꯔꯦ ꯑꯗꯨꯗꯒꯤꯅꯦ ꯈꯔ ꯍꯥꯏꯖꯩꯌꯦ ꯋꯥꯏꯑ ꯍꯥꯏꯁꯦ ꯑꯩꯇꯣ ꯑꯣ ꯅꯪ ꯑꯗꯨꯒꯤ ꯋꯥꯔꯤꯗꯨꯃ ꯇꯣꯉꯥꯟ ꯂꯩꯔꯦ ꯑꯩꯈꯣꯏ ꯏꯕꯥꯅꯤꯒꯤ ꯍꯧꯖꯤꯛꯁꯦ ꯅꯨꯡꯉꯥꯏ ꯂꯩꯔꯤꯕꯒ ꯄꯨꯟꯁꯤꯁꯦ ꯑꯦ ꯀꯃꯥꯏꯅ ꯅꯨꯡꯉꯥꯏꯁꯤꯒꯦ ꯈꯣꯠꯁꯤꯒꯦ ꯍꯥꯏꯗꯣ ꯑꯗꯨꯅꯦ ꯗꯦꯂꯤ ꯂꯥꯏꯐ ꯑꯩꯈꯣꯏꯅ ꯄꯨꯟꯁꯤꯁꯤꯗ ꯍꯤꯡꯉꯤꯁꯦ ꯀꯔꯤ ꯀꯔꯤ ꯀꯃꯥꯏꯅ ꯇꯧꯔꯒ ꯍꯤꯡꯁꯤꯒꯦ ꯈꯣꯠꯁꯤꯒꯦ ꯏꯇꯥꯎ ꯑꯥ ꯏꯇꯥꯎꯁꯨ ꯅꯥꯕꯗꯣ ꯐꯠꯂꯥꯎ ꯐꯔꯣ ꯑꯗꯨꯒ ꯀꯔꯤ ꯀꯔꯤꯅꯣ ꯆꯥꯎꯈꯠ ꯊꯧꯔꯥꯡ ꯄꯥꯏꯈꯠꯄ ꯌꯥꯕ ꯈꯔ ꯄꯥꯏꯈꯠꯃꯤꯟꯅꯁ ꯏꯇꯥꯎꯒ꯫
ꯐ ꯋꯥꯕꯤꯕꯨ ꯏꯇꯥꯎ ꯑꯩ ꯐꯅꯤꯡꯕꯅ ꯑꯩꯗꯤ ꯉꯥꯎꯅꯤꯅꯦ ꯑꯩꯗꯤ꯫ ꯍꯥꯏꯗꯤ ꯐꯃꯨꯡꯗ ꯁꯨꯝ ꯂꯩꯕꯁꯦ ꯑꯩ ꯌꯥꯝ ꯋꯥꯏꯑꯦꯕ ꯑꯩꯗꯤ ꯑꯩꯗꯤ ꯑꯩꯗꯤ ꯏꯇꯥꯎꯅꯁꯨ ꯈꯪꯉꯤ ꯑꯗꯨꯅ ꯑꯩꯗꯤ ꯑꯩꯗꯤ ꯍꯤꯞꯄꯒ ꯐꯝꯃꯒ ꯂꯩꯕꯁꯤ ꯑꯩꯗꯤ ꯍꯩꯅꯖꯗꯕꯅꯦꯕ ꯃꯣꯏ ꯃꯁꯥꯒꯤ꯫ ꯑꯗ ꯌꯨꯝ ꯖꯤꯖꯨ ꯏꯇꯥꯎ ꯁꯦꯛꯂꯤ ꯁꯦꯛꯂꯤ ꯈꯔ ꯈ ꯁꯥꯖꯔꯝꯕꯅꯦꯥꯊ ꯈꯔ ꯈ ꯂꯣꯏꯁꯤꯜꯂꯝꯕꯗꯣ ꯀꯔꯤꯗꯤ ꯄꯥꯏꯂꯦ ꯂꯣꯏ ꯊꯤꯟꯗꯣꯔꯛꯇꯅ ꯑꯃꯨꯛ ꯄꯥꯏꯕ ꯉꯝꯗ꯭ꯔꯦ ꯑꯩꯒꯤ ꯆꯥꯛꯁꯪꯗꯣ ꯍꯟꯗꯛ ꯅꯧꯅ ꯈꯔ ꯁꯦꯝꯗꯣꯛ ꯅꯦ ꯑꯗꯨꯁꯨ ꯂꯣꯏꯁꯟꯕ ꯉꯝꯇ ꯂꯩꯔꯦ ꯏꯇꯥꯎ
ꯑꯣ ꯑꯗꯨꯕꯨꯗꯤ ꯐꯔꯀꯥꯟꯗ ꯏꯇꯥꯎꯅꯦꯍꯦ ꯑꯩꯈꯣꯏꯁꯨ ꯃꯇꯦꯡ ꯄꯥꯡꯉ ꯂꯣꯏꯔꯦ ꯏꯇꯥꯎ ꯑꯗꯨꯕꯨꯗꯤ ꯑꯩꯁꯨ ꯍꯧꯖꯤꯛ ꯈꯔ ꯐꯔꯅꯤꯅ ꯑꯗꯨꯝ ꯂꯥꯛꯑꯒ ꯃꯇꯦꯡꯁꯨ ꯄꯥꯡꯕ ꯉꯝꯃꯅꯤꯗ ꯑꯣ ꯑꯗꯨꯗꯣ ꯍꯟꯗꯛꯀꯤ ꯅꯣꯡꯁꯤꯁꯤꯕꯨ ꯀꯃꯥꯏ ꯀꯃꯥꯏ ꯇꯧꯈꯤꯒꯦ ꯇꯧꯒꯦ ꯌꯨꯝꯗꯨꯕꯨ
ꯑꯁ ꯁꯤ ꯇꯥ ꯅꯣꯡꯃ ꯁꯤꯗ ꯍꯥꯏꯔꯒ ꯑꯣꯟꯊꯣꯛꯄꯅꯤꯗ ꯆꯥꯛꯈꯨꯝꯗꯅ ꯃꯔꯣꯟ ꯑꯃ ꯁꯥꯕ ꯂꯣꯏꯗꯕ ꯂꯩꯔꯦ ꯑꯩꯅꯒ ꯃꯔꯣꯟ ꯑꯃ ꯐꯣꯡꯗ ꯇꯥꯔ ꯂꯩꯔꯦ ꯁꯤꯁꯤꯗꯩꯁꯤꯗꯩ ꯏꯃꯥꯁꯤꯅ ꯀꯣꯏꯆꯦꯟ ꯆꯦꯟꯗꯅ ꯑꯩꯈꯣꯏ ꯄꯥꯕꯨꯡꯕꯨꯗꯤ ꯌꯨꯝꯗ ꯂꯩꯇꯦꯗꯅ ꯍꯧꯖꯤꯛꯀꯥꯟꯁꯦ ꯃꯥꯒꯤ ꯍꯥꯏꯕꯕꯨ ꯂꯥꯡꯐꯩꯗ ꯊꯕꯛ ꯆꯠꯈꯤꯕ ꯃꯥꯗꯤ ꯀꯨꯏꯅ ꯀꯨꯏꯅ ꯂꯩꯒꯜꯂꯤꯗꯅ ꯑꯗꯨꯅ ꯁꯤꯗꯩꯁꯤꯗ ꯑꯩꯅ ꯇꯥ ꯂꯩꯔꯕꯅꯤꯅꯤ ꯃꯥꯁꯤꯅ ꯀꯣꯏꯆꯦꯟ ꯆꯦꯟꯗꯅ ꯁꯤꯗꯩꯁꯤꯗ ꯆꯥꯛꯈꯨꯝꯒꯤ ꯂꯩꯔꯤꯕ ꯄꯣꯠ ꯆꯩꯩ ꯃꯌꯥꯝꯗꯨ ꯑꯃꯨꯛ ꯍꯣꯟꯗꯣꯛ ꯑꯗꯨꯗ ꯑꯃꯨꯛ ꯀꯩꯅꯣ ꯇꯧ ꯏꯁꯤꯡ ꯑꯃꯨꯛ ꯁꯤꯠꯇꯣꯛ ꯑꯁ ꯁꯤꯇꯥꯎ ꯌꯦꯡꯍꯩꯗ꯭ꯔ ꯄꯣꯠꯅꯤꯗ ꯇꯧꯔꯤꯕ ꯃꯑꯣꯡꯖꯦ ꯀꯔꯤꯗꯤ ꯎꯥꯏ ꯂꯩ ꯑꯩꯗꯤ ꯇꯥꯔ ꯂꯩꯔꯤ ꯄꯥꯕꯨꯡꯁꯤꯗ ꯀꯔꯤꯝꯇꯁꯨ ꯃꯇꯦꯡ ꯇꯧꯕ ꯉꯝꯗ꯭ꯔꯦꯅ
ꯑꯐꯕ ꯑꯣꯏꯗꯣꯏꯗꯣ ꯑꯗꯨꯅꯦ ꯃꯤꯒꯤ ꯑꯣꯏꯕꯁꯦ ꯅꯥꯗ꯭ꯔꯗꯤ ꯅꯨꯡꯉꯥꯏ ꯍꯥꯏꯗꯣ ꯑꯗꯨꯅꯦ ꯑ ꯏꯇꯥ ꯏꯇꯥꯎꯖꯨ ꯍꯥꯟꯅ ꯅꯨꯄꯤ ꯑꯉꯥꯡ ꯀꯩꯅꯣ ꯇꯧꯔꯝꯕ ꯊꯣꯛꯈ꯭ꯔꯕꯣ ꯀꯃꯥꯏꯃꯥꯏꯅ ꯇꯧꯔꯤꯒꯦ ꯑꯗꯨꯒ ꯑꯋꯥꯕ ꯇꯣꯛꯈ꯭ꯔꯁꯤ ꯅꯨꯄꯤ ꯑꯉꯥꯡꯒꯤ ꯀꯃꯥꯏꯃꯥꯏꯅ ꯇꯧꯔꯤꯒꯦ ꯏꯇꯥꯎꯕꯨ ꯅꯨꯄꯤ ꯑꯉꯥꯡ ꯊꯤꯔꯔꯣꯏ ꯍꯥꯏꯕ꯭ꯔꯣ ꯀꯃꯥꯏ ꯇꯧꯒꯦ
ꯀꯔꯤꯅꯣꯅꯦ ꯏꯇꯥꯎ ꯄꯥꯈꯪ ꯑꯃ ꯑꯣꯏꯅ ꯅꯨꯄꯥ ꯑꯃ ꯑꯣꯏꯅ ꯀꯔꯤꯒꯤ ꯅꯨꯄꯤ ꯊꯤꯔꯣꯏꯗꯣꯏꯅꯅ ꯏꯇꯥꯎ ꯃꯇꯥꯡ ꯃꯇꯝꯗ ꯌꯥꯔꯛꯇꯗꯅ ꯅꯨꯄꯤꯁꯨ ꯂꯣꯏꯅ ꯆꯠꯈ꯭ꯔꯦ ꯏꯇꯥꯎ ꯊꯥꯏꯅ ꯑꯩꯅ ꯌꯥꯝ ꯅꯨꯡꯁꯤꯅ ꯀꯣꯏꯖꯔꯝꯕ ꯑꯩꯒꯤ ꯅꯨꯄꯤꯗꯣ
ꯑ
ꯀ ꯎ ꯄꯥꯏ ꯂꯩꯦ ꯑꯩ ꯍꯟꯗꯛꯀꯤ ꯀꯩꯅꯣꯒꯤ ꯐꯤꯕꯝꯅꯒ ꯈꯔ ꯆꯥꯗꯕꯅꯦ ꯌꯨꯝꯗꯒ ꯈꯔ ꯁꯣꯛꯆꯜꯂꯛꯄꯅꯦ ꯆꯠꯈ꯭ꯔꯦ ꯀꯩꯁꯨ ꯄꯥꯏ ꯂꯩꯦ
ꯑꯣ ꯑꯦ ꯀꯩꯅꯣ ꯍꯥꯏꯁꯤꯕꯣ ꯃꯈꯥꯏ ꯑꯀꯥꯏꯒꯤꯗꯣ ꯌꯥꯝꯅ ꯐꯈꯤꯕ ꯑꯃ ꯇꯧꯗꯥꯏꯅꯦ
ꯑꯁ ꯍꯥꯏꯔꯨꯗꯤ ꯏꯇꯥꯎ ꯅꯨꯄꯤꯒꯤ ꯊꯝꯃꯣꯏ ꯍꯥꯏꯅꯕ ꯂꯩꯗꯥ ꯅꯨꯄꯤꯒꯤ ꯊꯝꯃꯣꯏ ꯀꯔꯤꯒꯤ ꯊꯝꯃꯣꯏ ꯆꯞ ꯃꯥꯟꯅꯩꯅ ꯀꯩꯗꯤ
ꯑꯣ ꯍꯣꯏ ꯑꯗꯨꯕꯨꯗꯤ ꯐꯪꯗꯦ ꯐꯩꯇꯣ ꯑꯗꯨꯗꯤ ꯑꯐꯕ ꯅꯨꯄꯤ ꯑꯃ ꯍꯦꯛ ꯌꯦꯡꯉ ꯂꯣꯏꯔꯦ ꯀꯩꯗꯧꯔꯒꯦ
ꯃꯥꯅꯤ ꯀꯩꯅꯣꯅꯦꯍꯦ ꯏꯇꯥꯎ ꯏꯇꯥꯎ ꯂꯩꯔꯤꯉꯩꯗ ꯑꯩꯒꯤ ꯅꯨꯄꯤꯒꯤꯗꯃꯛꯇ ꯋꯥꯒꯗ꯭ꯔꯅꯦ ꯑꯗꯨ ꯀꯩꯅꯣꯒꯤ ꯊꯥꯏꯅ ꯏꯇꯥꯎꯅ ꯑꯥ ꯀꯩꯅꯣꯒꯤ ꯑꯥ ꯈꯣꯏꯒꯤ ꯁꯣꯝꯒꯤ ꯑꯋꯥꯡ ꯂꯩꯀꯥꯏꯒꯤ ꯀꯩꯅꯣꯗꯣ ꯑꯥ ꯏꯆꯦ ꯊꯔꯣꯁꯪꯒꯤ ꯃꯆꯥꯅꯨꯞ ꯗꯑꯣ ꯑꯗꯣ ꯀ ꯏ ꯇꯎꯅ ꯄꯥꯎ ꯈꯔ ꯈ ꯆꯦꯜꯂꯛꯈꯤꯕ ꯑꯗꯨꯕꯨ ꯑꯗꯣ ꯇꯨꯃꯤ ꯂꯩ ꯁꯪꯈ꯭ꯔꯦ ꯀꯃꯥꯏꯅ ꯇꯧꯕꯅꯣ ꯅꯇꯣ ꯑꯗꯨꯕꯨꯣ
ꯀꯀꯥ ꯀꯧꯅꯤꯌꯦ ꯏꯕꯣꯇꯣꯁꯤꯗ ꯀꯀꯥꯒꯤ ꯏꯃꯥꯟꯅꯕꯗꯨꯕꯨ ꯑꯩꯕꯨ ꯀꯥꯏꯅ ꯑꯩ ꯏꯀꯥꯏ ꯏꯀꯥꯏ ꯏꯆꯦꯒꯤ ꯃꯆꯥꯒ ꯑꯣꯏꯔꯦꯗꯣ ꯅꯤꯡꯒꯦ
ꯑꯩꯅꯗꯤ ꯄꯥꯎꯗꯣ ꯅꯨꯡꯉꯥꯏꯒ꯭ꯗꯔꯅ ꯑꯣ ꯍꯪꯂꯨꯕ ꯑꯩꯅ ꯂꯥꯜꯂꯕ꯭ꯔꯥ
ꯑꯦ ꯏꯇꯥꯎꯅꯕꯨ ꯄꯥꯝꯃꯗꯤ ꯀꯩꯗꯧꯕꯒꯤꯅꯣꯅꯦ ꯑꯦꯍꯦ ꯑꯦ ꯁꯤꯜꯂ ꯂꯣꯏꯔꯦ ꯁꯤꯜꯂ ꯂꯣꯏꯔꯦ ꯁꯦ ꯑꯁ
ꯃꯗꯨ ꯃꯗꯨ ꯑꯩꯗꯤ ꯂꯥꯏꯔꯗꯅ ꯂꯩꯀꯥꯏꯒꯤ ꯑꯍꯟꯅꯕꯨꯛ ꯇꯥꯟꯅꯕꯅꯤ
ꯎꯝ ꯅꯪ ꯄꯥꯥꯝꯃꯦ ꯅꯪ ꯄꯥꯥꯝꯃꯦ
ꯄꯥꯈꯪꯅꯤ ꯀꯩꯅꯣꯅꯦꯕ ꯃꯇꯥꯎ ꯑꯗꯨꯗꯤ
ꯑꯁ ꯑꯗꯣ ꯑꯅꯤ ꯊꯤꯕꯤꯗ ꯅꯤꯐꯨ ꯁꯨꯔ ꯂꯧꯔꯣ
ꯏꯍꯦ ꯑꯣꯟꯊꯣꯛꯄ ꯃꯤꯅ ꯊꯥꯔꯒꯗꯤ ꯁꯤꯗꯩꯁꯤꯗ ꯑꯩꯕꯣ
ꯑꯣ ꯐꯔꯦ ꯐꯔꯦ ꯋꯥꯔꯤꯁꯨ ꯌꯥꯝ ꯅꯨꯡꯉꯥꯏꯔꯤ ꯅꯣꯡꯃ ꯐꯖꯅ ꯄꯨꯜꯂꯁꯦ ꯑꯗꯨꯒ ꯑꯉꯥꯡꯗꯨꯁꯨ ꯀꯩꯅꯣ ꯇꯧꯅꯕ
ꯐꯔꯦ ꯏꯇꯥꯎ ꯑꯩ ꯏꯇꯥꯎꯁꯨ ꯅꯥꯕꯨ ꯐꯔꯣ ꯑꯩꯁꯨ ꯐꯔꯒꯦ ꯅꯣꯡꯃ ꯄꯨꯜꯂꯨꯁꯦ ꯍꯦꯛ ꯏꯇꯥꯎ ꯑꯥ ꯐꯔꯦ ꯐꯔꯦ ꯏꯇꯥꯎ ꯑꯥ ꯑꯥ ꯐꯔꯦ ꯐꯔꯦ